ꯑꯥꯎ ꯑꯩ ꯏꯃꯥꯟꯅꯕꯤ ꯑꯩꯅꯣ ꯁꯤꯗ ꯄꯣꯡꯄꯥꯠꯇ ꯃꯌꯨꯝ ꯄꯥꯟꯕ ꯊꯧꯕꯥꯜꯗꯒꯤ ꯃꯥꯒꯤ ꯃꯆꯥꯒꯤ ꯀꯩꯅꯣ ꯃꯣꯏꯒꯤ ꯕꯦꯡꯇ ꯑꯩꯈꯣꯏꯒꯤ ꯄꯣꯁ ꯑꯣꯐꯤꯁꯇ ꯑꯉꯥꯡꯒꯤ ꯀꯔꯤ ꯍꯥꯏꯅꯤ ꯑꯦꯜ ꯑꯥꯏ ꯁꯤ ꯊꯝꯕ ꯍꯥꯏꯒꯗ꯭ꯔꯥ ꯑꯩꯈꯩꯒꯤ ꯄꯩꯁꯥ ꯃꯣꯏ ꯅꯨꯄꯤ ꯈꯛꯇꯒꯤ ꯑꯣꯏꯕ ꯁꯔꯀꯥꯔꯅ ꯀꯩꯅꯣ ꯇꯧꯕꯖꯥꯠꯅꯦ ꯑꯩꯈꯣꯏꯒꯤ ꯄꯩꯁꯥꯁꯦ ꯆꯍꯤꯗ ꯂꯤꯁꯤꯡ ꯑꯃꯒꯤ ꯍ ꯆꯥꯡꯗ ꯗꯤꯄꯣꯖꯤꯠ ꯇꯧꯔ ꯊꯝꯕꯤꯔꯦꯗꯅ ꯑꯗꯣ ꯃꯣꯏ ꯆꯍꯤ ꯇꯔꯥꯅꯤꯄꯥꯟ ꯁꯔꯕ ꯃꯇꯨꯡꯗ ꯄꯩꯁꯥꯁꯦ ꯑꯗꯨꯒꯤ ꯏꯟꯇꯔꯦꯁꯇꯨꯒ ꯃꯅ ꯒꯤ ꯋꯥꯔꯤꯉꯗ ꯑꯗ ꯆꯍꯤꯁꯤꯒꯤ ꯃꯅꯨꯡꯗ ꯑꯩꯈꯣꯏꯒꯤ ꯎ ꯊꯝꯅꯤꯡꯕ ꯄꯩꯁꯥꯕꯨ ꯊꯝ ꯌꯥꯕ ꯑꯗꯨꯗꯨꯒꯤ ꯃꯗ ꯑꯦꯀꯥꯎꯟ ꯍꯥꯡꯕ ꯆꯠꯄꯗꯣ ꯄꯨꯡ ꯀꯌꯥ ꯆꯤꯒꯦ ꯈꯣꯠꯒꯦꯠꯅꯤꯡꯉꯤꯗ ꯑꯗꯨ ꯍꯥꯏꯅꯔꯦ ꯀꯥꯟꯅꯕꯖꯥꯠꯅꯤ ꯃꯣꯏ ꯁꯚꯦꯟ ꯄꯥꯔꯁꯦꯟ ꯑꯗꯨꯃꯥꯏꯅꯗꯤ ꯑꯗꯨꯝ ꯀꯥꯟꯅꯕ ꯁꯚꯦꯟ ꯄꯥꯔꯁꯦꯟꯗꯤ ꯄꯤ ꯍꯥꯏꯌꯦꯕꯀꯣ ꯃꯣꯏꯅ ꯃ ꯆꯥꯝꯃ ꯊꯝꯕꯗ ꯁꯚꯦꯟ ꯄꯥꯔꯁꯦꯟꯗꯤ ꯏꯟꯇꯔꯦꯁ ꯄꯤ ꯍꯥꯏꯌꯦꯕ ꯑꯗꯨꯗ ꯑꯩꯈꯣꯏꯅ ꯆꯍꯤ ꯑꯩꯁꯨ ꯆꯞ ꯆꯥꯅꯗꯤ ꯈꯪꯗ꯭ꯔꯤꯕꯀꯣ ꯈꯪꯗ꯭ꯔꯦ ꯍꯥꯏꯕꯗꯤ ꯃꯥ ꯍꯥꯏꯁꯦ ꯍꯣꯔꯦꯟ ꯑꯣꯐꯤꯁꯇ ꯆꯠꯂꯒ ꯍꯥꯏꯐꯦꯠ ꯍꯪꯁꯤ ꯑꯗ ꯃꯣꯏꯗ ꯆꯍꯤ ꯆꯍꯤꯤꯒ ꯑ ꯀꯩꯅꯣꯗ ꯑꯙꯥꯔꯗ ꯃꯣꯏ ꯑꯉꯥꯡ ꯆꯍꯤ ꯁꯝꯅ ꯍꯥꯏꯔꯒ ꯑꯉꯥꯡ ꯆꯍꯤ ꯑꯅꯤꯒꯨꯝꯕꯒꯤꯗ ꯁꯨꯔꯕ ꯑꯉꯥꯡ ꯊꯝꯃꯦ ꯈꯜꯂꯁꯦꯕ ꯃꯥꯒꯤ ꯗꯦꯠ ꯑꯣꯐ ꯕꯥꯔꯠꯁꯦ ꯑꯙꯥꯔ ꯀꯥꯞꯄꯕ ꯑꯉꯥꯡꯒꯤ ꯍꯥꯏꯇꯥꯔꯦꯀꯣ ꯑꯗ ꯑꯙꯥꯔꯒꯤꯁꯦ ꯃꯣꯏ ꯀꯔꯤꯒꯨꯝꯕ ꯑꯉꯥꯡꯁꯤꯡꯅ ꯂꯥꯏꯔꯤꯛ ꯇꯝꯃꯛꯑꯀꯥꯟꯗ ꯍꯌꯦꯡ ꯃꯦꯇ꯭ꯔꯤꯛ ꯅꯨꯡꯇ꯭ꯤꯛ ꯊꯥꯔꯝꯗꯥꯏꯗ ꯆꯍꯤꯁꯦ ꯍꯤꯟꯆꯥꯛ ꯑꯃ ꯄꯥꯟꯅꯕ ꯃꯇꯝꯗ ꯅꯧꯕ ꯂꯤꯕ ꯈꯣꯠꯄ ꯃꯣꯏꯒꯤ ꯑꯃ ꯂꯩꯕꯗꯥꯏꯅꯦ ꯑꯗꯨꯅ ꯁꯦꯝꯗꯣꯛ ꯁꯦꯝꯖꯤꯟ ꯕꯥꯔꯊ ꯁꯥꯔꯇꯤꯐꯤꯀꯦꯠꯁꯦ ꯌꯥꯝ ꯁꯦꯝꯗꯣꯛ ꯁꯦꯝꯖꯤꯟ ꯇꯧꯋꯦ ꯍꯥꯏꯌꯦꯕ ꯑꯗꯣ ꯁꯦꯝꯗꯣꯛ ꯁꯦꯝꯖꯤꯟ ꯇꯧꯔꯒꯗꯤ ꯃꯣꯏꯅ ꯍꯥꯏꯁꯦ ꯍꯌꯦꯡ ꯑꯃꯨꯛ ꯑꯉꯥꯡꯗꯨꯒꯤ ꯑꯙꯥꯗ ꯀꯥꯞꯈꯤꯕ ꯆꯍꯤꯗꯨꯒꯤ ꯃꯇꯨꯡꯟꯅ ꯆꯍꯤ ꯇꯔꯥꯅꯤꯄꯥꯟꯅ ꯁꯥꯔꯛꯑꯒ ꯃꯣꯏꯗꯤ ꯆꯍꯤ ꯇꯔꯥꯅꯤꯄꯥꯟ ꯐꯤꯛꯁ ꯗꯤꯄꯣꯖꯤꯠꯅ ꯂꯩꯗꯣꯏꯅꯤꯗꯅ ꯑꯗꯨꯗꯅ ꯅꯧꯅ ꯃꯇꯝꯗꯨꯗ ꯑꯃꯨꯛ ꯉꯁꯥꯏꯒꯤ ꯑꯉꯥꯡꯗꯨꯒꯤ ꯑꯙꯥꯔꯗ ꯄꯨꯔꯒ ꯇꯔꯥꯅꯤꯄꯥꯟ ꯁꯣꯏ ꯁꯨꯗꯦ ꯍꯥꯏꯕꯒꯤ ꯑꯦꯖ ꯄ꯭ꯔꯨꯐ ꯑꯃꯗꯤ ꯆꯪꯅꯤ ꯑꯗꯨ ꯆꯪꯕ ꯃꯇꯝꯗ ꯑꯙꯥꯅ ꯀꯩꯒꯨꯝꯕ ꯃꯔꯛꯇ ꯃꯣꯏꯒꯤ ꯃꯦꯇꯤꯛ ꯂꯩ ꯇꯔꯥꯅꯤꯄꯥꯟ ꯍꯥꯏꯁꯦ ꯀꯝꯄꯜꯁꯔꯤ ꯃꯦꯇ꯭ꯔꯤꯛꯇꯤ ꯑꯗꯨꯝ ꯊꯥꯔꯅꯦꯕ ꯑꯥ ꯊꯥꯕꯅꯤ ꯅꯠꯇ꯭ꯔꯒꯅ ꯊꯦꯡꯅ ꯀꯩꯅꯣ ꯇꯧꯔꯒꯅꯥ ꯊꯥꯗꯕ ꯍꯥꯏꯕ ꯑꯃ ꯂꯩꯔꯦꯀꯣ ꯑꯗꯨ ꯍꯦꯟꯗꯣꯛ ꯍꯦꯟꯖꯤꯟ ꯇꯧꯔꯒꯗꯤ ꯑꯁꯣꯏꯕ ꯂꯥꯛꯑꯒꯗꯤ ꯑꯗꯨꯝꯨꯛ ꯄꯤ ꯄꯤꯗꯦꯒꯁꯨ ꯌꯥꯝ ꯇꯧꯋꯦ ꯍꯥꯏꯌꯦꯀꯣ ꯑꯗꯣ ꯑꯩ ꯐꯖꯅ ꯗꯤꯇꯦꯜꯗꯤ ꯈꯪꯗ꯭ꯔꯤ ꯑꯗꯣ ꯃꯣꯏꯒꯤꯗꯨꯗ ꯑꯣꯐꯁꯇ ꯆꯠꯂꯒ ꯍꯪꯉꯒꯅꯦ ꯑ ꯇꯧꯁꯦꯅ ꯍꯥꯏꯅꯔꯤꯕ ꯏꯕꯥꯏꯅꯤꯇꯣ ꯑꯗꯨꯗꯨꯗ ꯃꯥꯏ ꯃꯆꯥꯅꯨꯄꯤ ꯃꯥꯏꯗꯨ ꯃꯆꯥ ꯑꯅꯤꯅꯦꯕ ꯑꯅꯤꯗꯣ ꯑꯩꯣꯏꯆꯦ ꯃꯆꯥꯒ ꯇꯧꯔꯒ ꯊꯝꯕꯤꯁꯦꯅ ꯍꯥꯏꯕꯅꯦ ꯑꯗꯨꯗꯥ ꯄꯩꯁꯥꯕꯨꯗꯤ ꯃꯣꯏꯅ ꯆꯍꯤ ꯃꯅꯨꯡꯗ ꯂꯤꯁꯤꯡ ꯑꯃꯗꯩꯗꯤ ꯇꯥꯕꯗꯤ ꯌꯥꯗꯕ ꯆꯍꯤꯒꯤ ꯑꯣꯏ ꯆꯍꯤ ꯑꯃꯒꯤꯅꯤꯗ ꯃꯣꯏ ꯃꯅꯨꯡꯗ ꯊꯥ ꯇꯔꯥꯅꯤꯊꯣꯏꯗꯨꯗ ꯑꯩꯈꯣꯏꯅ ꯊꯝꯅꯤꯡꯕ ꯑꯦꯃꯥꯎꯟ ꯂꯤꯁꯤꯡ ꯀꯨꯟ ꯊꯝꯒꯦꯔꯥ ꯊꯝꯒꯦꯔꯥ ꯃꯣꯏꯅ ꯗꯤꯄꯣꯖꯤꯠ ꯇꯧꯖꯕ ꯂꯣꯏ ꯌꯥꯏꯑꯕ ꯑꯗꯨꯒ ꯃꯣꯏꯅ ꯊꯝꯖꯔꯤꯕ ꯑꯦꯃꯥꯎꯟꯇꯨꯒꯤ ꯃꯇꯨꯡ ꯃꯇꯨꯡꯏꯟꯅ ꯃꯣꯏꯅ ꯕꯦꯡꯅ ꯑꯗꯨꯝ ꯃꯣꯏ ꯄꯩꯁꯥꯗꯣ ꯑꯗꯨꯝ ꯑꯗꯨ ꯁꯥꯔꯛꯇꯣꯏꯅꯦꯕ ꯏꯟꯇꯔꯦꯁꯇꯣ ꯑꯗ ꯃꯣꯏ ꯆꯍꯤ ꯇꯔꯥ ꯄꯥꯟꯁꯨꯔꯝꯥꯁꯨ ꯃꯅꯨꯡꯗꯥ ꯑꯗꯨꯝ ꯐꯥꯁꯥꯗ‌ꯣ ꯃꯣꯏ ꯗꯤꯄꯣꯖꯤꯠꯀ ꯀꯩꯅꯣꯒ ꯂꯣꯏꯅ ꯏꯟꯗꯔꯦꯁꯀ ꯂꯣꯏꯅꯅ ꯄꯤꯊꯣꯔꯛꯄꯒꯤ ꯋꯥꯔꯤꯅꯤꯗꯥ ꯑꯗ ꯀꯥꯟꯕꯨꯗꯤ ꯀꯥꯟꯅꯗꯣꯏꯅꯦꯕꯀꯣ ꯑꯗ ꯑꯩꯈꯣꯏꯅ ꯃꯣꯏꯒꯤ ꯔꯨꯜꯁ ꯑꯦꯟ ꯑꯥ ꯔꯔꯤꯜꯁꯨ ꯃꯣꯏꯒꯤ ꯃꯣꯏꯒꯤ ꯔꯨꯜ ꯀꯩꯀꯥ ꯃꯌꯥꯝꯗꯣ ꯑꯩꯈꯣꯏꯅ ꯀꯩ ꯀꯩꯅꯣ ꯍꯥꯏꯕ ꯑꯃ ꯈꯪꯗꯣꯛꯄ ꯑꯃ ꯆꯪꯉꯤꯗꯅ ꯍꯌꯦꯡ ꯆꯠꯁꯟꯅꯕ ꯍꯥꯏꯗꯤ ꯃꯣꯏꯅ ꯌꯥꯏꯒ ꯌꯥꯗꯦꯒ ꯑꯗꯨ ꯁꯨꯏꯒ ꯁꯨꯗꯦꯒ ꯃꯤꯡ ꯃꯔꯩ ꯇꯨꯔꯩ ꯇꯧꯔꯛꯑꯒ ꯄꯤꯊꯣꯛꯇꯕꯁꯨ ꯑꯩꯈꯣꯏꯒꯤ ꯍꯥꯏꯔꯛꯄꯥ ꯑꯗ ꯍꯪꯗ꯭ꯔꯒꯗꯤ ꯈꯪꯉꯣꯏꯕ ꯑꯗꯣ ꯅꯨꯄꯤ ꯈꯛ
ꯃꯇꯝꯗ ꯅꯨꯄꯤ ꯀꯀꯤ ꯑꯣ ꯌꯥꯝꯟꯅ ꯆꯦꯛꯁꯤꯟꯅ ꯇꯧ ꯇꯥꯔꯦ ꯑꯗꯨꯗꯤ ꯃꯣꯏꯗ ꯍꯌꯦꯡꯋꯥꯏꯐꯥꯎꯥꯒꯤ ꯁꯣꯏꯗꯅꯕ ꯑꯦ ꯁꯤ ꯇꯧꯔ ꯇꯧꯕ ꯁꯥꯏ
ꯎꯝ
ꯎꯝ ꯎꯝ ꯍꯣꯏ ꯑꯗꯨꯅꯦ ꯍꯪꯍꯧꯗ꯭ꯔꯒꯗꯤ ꯍꯌꯦꯡ ꯑꯃꯨꯛ ꯃꯣꯏ ꯆꯌꯦꯛꯅꯕ ꯈꯣꯠꯅ ꯅꯥꯅꯤꯅꯁꯤꯗ ꯎꯝ ꯑꯣ ꯅꯨꯄꯤ ꯑꯍꯟꯗꯨꯒꯤꯅꯦ ꯀꯣꯏꯆꯦ ꯃꯆꯥ ꯅꯨꯄꯤ ꯑꯍꯟꯗꯣ ꯑꯗꯨꯗꯨꯒꯤꯝ ꯍꯥꯏꯌꯦ ꯊꯝꯕꯗ ꯃꯣꯏ ꯄꯩꯁꯥꯗꯣ ꯅꯦꯠ ꯌꯥꯏ ꯌꯥꯗꯦ ꯗꯤꯄꯣꯖꯤꯠ ꯇꯧꯈꯤꯕꯕꯨ ꯌꯥꯗꯦ ꯅꯦꯠ ꯌꯥꯗꯦ ꯑꯗꯨꯗꯤ ꯗꯤꯄ‌ꯣꯖꯤꯠ ꯇꯧꯔ ꯆꯠꯂ ꯅ ꯌꯥꯗꯦ ꯑꯗꯨꯝ ꯇꯧꯔ ꯂꯩꯛꯏ ꯑꯗꯨ ꯑꯗꯨꯃꯥꯏ ꯑꯩ ꯀꯦꯁꯇꯣ ꯑꯃꯨꯛ ꯊꯣꯛꯑꯗꯤꯦꯅ ꯑꯩꯈꯣꯏꯁꯦ ꯑꯗꯨ ꯀꯜꯂꯤꯦꯕ ꯑꯗ ꯑꯩꯅ ꯍꯪꯗꯤ ꯍꯪꯉꯛꯀꯦ ꯃꯣꯏꯁꯤ ꯕꯥꯎ ꯄꯔꯥꯗ ꯆꯠꯂꯒ ꯑꯗꯨ ꯀꯥꯟꯅꯩ ꯀꯥꯟꯅꯗꯦꯗ ꯀꯃꯥꯏꯅ ꯇꯧꯕꯅꯣꯗꯣ ꯃꯣꯏꯒꯤ ꯋꯥꯔꯤꯝꯗꯤ ꯈꯪꯉꯤꯗꯅ
ꯂꯨꯄꯥ ꯀꯌꯥ ꯊꯝꯃꯤꯅꯣ
ꯀꯌꯥ ꯍꯥꯏꯁꯦ ꯀꯩꯁꯨ ꯃꯣꯏ ꯗꯣꯀꯨꯃꯦꯟ ꯑꯉꯥꯡꯒꯤ ꯗꯣꯀꯨꯦꯟꯣꯏ ꯁꯨ ꯆꯪꯉꯅꯤ ꯍꯥꯏ ꯑꯙꯥꯔ ꯑꯃꯗꯤ ꯆꯪꯉꯅꯤ ꯍꯥꯏ ꯑꯗꯩ ꯃꯃꯥ ꯃꯄꯥꯒꯤ ꯑꯙꯥꯔ ꯆꯪꯅꯤ ꯍꯥꯏꯀꯣ ꯐꯣꯟ ꯅꯝꯕꯔ ꯑꯗꯨ ꯃꯥꯏꯅ ꯇꯧꯔꯒ ꯑꯣꯏ ꯃꯥꯜꯂꯦ ꯑꯗꯨꯒ ꯆꯠꯂꯒ ꯈꯪꯉꯅꯤ ꯑꯗꯨꯃꯥꯏꯗꯤ ꯍꯥꯏꯐꯦꯠ ꯍꯥꯏꯔꯦ ꯏꯃꯥꯟ ꯏꯃꯟꯒꯤꯅ ꯑꯗꯨ ꯃꯥꯏꯒꯤ ꯃꯆꯥꯗꯣ ꯑꯅꯤꯗꯨꯒꯤ ꯇꯧꯗꯣꯏꯕ ꯑꯣꯏꯔ ꯃꯥꯜꯂꯦ ꯑ ꯌꯥꯔꯒꯗꯤ ꯊꯝꯃꯁꯤ ꯃꯑꯣꯡꯗꯣ ꯆꯥꯗ꯭ꯔꯒꯗꯤ ꯇꯣꯛꯑꯁꯤꯐꯧ ꯄꯨꯔꯥ ꯇꯥꯅ ꯑꯃꯨꯛ ꯄꯩꯁꯥꯗꯤꯐꯧꯗꯤ ꯇꯧ ꯆꯠꯇꯣꯏꯔꯥ ꯁꯥꯏꯗ ꯗꯤꯄꯣꯖꯤꯠ ꯇꯧꯗꯣꯏꯅꯣ ꯑꯗꯨ ꯈꯪꯗ꯭ꯔꯤꯕ ꯑꯗꯣ ꯈꯪꯊꯣꯛꯑꯒ ꯀꯩꯅꯣ ꯇꯧꯁꯦꯅ ꯇꯧꯕꯅꯤ ꯍꯣꯏ ꯑꯗꯨꯅꯦ ꯅꯪꯒꯤ ꯉꯁꯥꯏꯒꯤ ꯍꯣꯏ ꯋꯥꯔꯤꯗꯣ ꯏꯪꯂꯤꯁꯀꯤꯗꯣ ꯑꯗꯣ ꯑꯩꯁꯦ ꯃꯇꯝꯁꯦ ꯑꯩꯅ ꯑꯃꯨꯛ ꯁꯣꯝꯗ ꯑꯃꯨꯛ ꯀꯩꯅꯣ ꯇꯧꯕꯒꯤ ꯕꯦꯠ ꯇꯧꯕꯒꯤ ꯑꯃꯨꯛ ꯆꯠꯁꯤꯜꯂꯒꯗꯤ ꯑꯩꯁꯦ ꯕꯦꯠꯁꯦ ꯑꯩꯁꯦ ꯇꯧꯒꯦꯅ ꯇꯧꯔꯤꯕ ꯑ ꯕꯦꯠꯁꯦ ꯇꯧꯁꯜꯂꯒ ꯇꯝꯕꯁꯦ ꯑꯃꯨꯛ ꯇꯥꯏꯃꯤꯡꯁꯦ ꯑꯣꯐꯂꯥꯏꯟꯗꯗꯤ ꯌꯥꯔꯔꯣꯏꯗꯕ ꯑꯣ ꯑꯣꯐꯂꯥꯏꯟꯗꯗꯤ ꯌꯥꯔꯣꯏꯗꯕꯅꯤꯅ ꯑꯣꯟꯂꯥꯏꯟꯗ ꯑꯣꯏꯅ ꯇꯧꯕꯅ ꯐꯗꯣꯏꯕ꯭ꯔꯥ ꯍꯟꯖꯥꯟꯅꯩꯅ ꯃꯣꯏꯗꯨꯅ ꯀꯃꯥꯏ ꯀꯃꯥꯏꯅ ꯇꯥꯛꯄ ꯑꯣꯖꯥꯁꯤꯡꯗꯨꯅ ꯀꯌꯥꯝ ꯀꯃꯥꯏꯅ ꯇꯥꯛꯄ ꯅꯨꯡꯉꯥꯏꯕ ꯅꯨꯡꯉꯥꯏꯇꯕ ꯈꯤꯇꯪ ꯅꯉꯣꯟꯗꯒꯤ ꯅꯪ ꯇꯝꯃꯦ ꯍꯥꯏꯔꯝꯕꯗꯨꯗ ꯂꯧ ꯎꯝ ꯎꯝ
ꯂꯦꯕꯦꯜꯒꯤ ꯃꯇꯨꯡ ꯇꯨꯡ ꯏꯟꯅ
ꯎꯝ
ꯖꯦꯔꯣ ꯂꯦꯚꯦꯜꯗ ꯑꯣꯖꯥ ꯇꯥꯛꯇꯦ ꯇꯥꯛꯇꯦ ꯈꯥꯏꯗꯣꯛꯑꯦ ꯑꯗꯨꯏ ꯃꯊꯛꯇ ꯀꯩꯅꯣꯁꯨ ꯇꯧꯗꯣꯏꯅꯦꯕ ꯑꯣꯟꯂꯥꯏꯟꯗ ꯇꯥꯛꯄꯒ ꯑꯣꯐꯂꯥꯏꯟꯗ ꯇꯥꯛꯄꯒꯁꯨ ꯑꯣꯖꯥ ꯃꯥꯟꯅꯗꯦꯕ
ꯎꯝ
ꯑꯣꯟꯂꯥꯏꯟꯒꯤ ꯑꯃꯨꯛ ꯇꯣꯉꯥꯟꯅ ꯑꯣꯐꯂꯥꯏꯟꯒꯤ ꯑꯃꯨꯛ ꯇꯣꯡꯉꯥꯟꯅ ꯇꯧꯋꯦꯕꯀꯣ
ꯎꯝ
ꯑꯗꯨ ꯌꯦꯠꯁꯟꯅꯗꯦ ꯍꯥꯏꯇꯥꯔꯦ ꯑꯃꯇ ꯑꯗꯣ ꯑꯩꯅ ꯇꯥꯛꯂꯛꯄꯗ ꯁꯔꯖꯤꯅꯤ ꯁꯔ ꯄ꯭ꯔꯕꯥꯁꯟ ꯑꯗꯒꯤ ꯑꯦꯁ ꯁꯔꯖꯤꯅꯤ ꯃꯤꯁ ꯖꯦꯅꯤ ꯁꯔꯕꯕꯥꯁꯟ ꯑꯗꯒꯤ ꯑꯗꯨꯒ ꯑꯗꯨꯒ ꯑꯣꯖꯥ ꯖꯤꯃꯤ ꯑꯗꯒꯤ ꯃꯤꯁ ꯁꯤꯇꯜ ꯍꯥꯏ ꯅꯨꯡꯉꯥꯏꯑꯕ ꯃꯣꯏꯁꯦ ꯑꯣꯖꯥ ꯃꯤꯁ ꯖꯦꯅꯤꯁꯨ ꯅꯨꯡꯉꯥꯏ ꯖꯦꯔꯣ ꯂꯦꯚꯦꯜ
ꯑꯥ
ꯑꯗꯒꯤ ꯃꯤꯁ ꯁꯤꯠꯇꯜ ꯖꯔꯣ ꯋꯥꯟ ꯐꯥꯔꯁ ꯂꯦꯚꯦꯜꯒꯤ ꯂꯦꯕꯦꯜ ꯋꯥꯟꯒꯤ ꯑꯗ ꯗꯦꯕꯦꯜ ꯑꯗꯨꯒꯤ ꯁꯔꯄ꯭ꯔꯕꯥꯔꯁꯟ ꯃꯣꯏꯁꯨ ꯂꯣꯏ ꯅꯨꯡꯉꯥꯏ ꯇꯥꯛꯄꯗ
ꯑꯣ ꯑꯣꯖꯥꯗꯤ ꯄꯨꯟꯅ ꯃꯣꯏ ꯐꯦꯀꯜꯇꯤ ꯑꯣꯖꯥ ꯃꯣꯏ ꯄꯨꯟꯅ ꯀꯌꯥ ꯂꯩꯒꯦ ꯑꯣꯖꯥ ꯏꯪꯂꯤꯁꯀꯤ ꯌꯥꯝꯃꯦ
ꯑꯩꯅ ꯑꯩꯅ ꯑꯩꯅꯕ ꯑꯩꯅ ꯈꯪꯕꯗꯗꯅꯦ ꯑꯃ ꯃꯤꯁ ꯕꯥꯅꯤꯅꯦ ꯑꯃ ꯑꯅꯤ ꯑꯍꯨꯝ ꯃꯔꯤ ꯃꯉꯥ ꯇꯔꯨꯛ ꯑꯩꯅ ꯈꯪꯕꯗ ꯗ ꯑꯣꯖꯥ ꯇꯔꯨꯛꯇꯤ ꯈꯪꯉꯦꯕ
ꯑꯣꯖꯥ ꯀꯌꯥ ꯁꯨꯏꯌꯦꯕ
ꯑꯣꯖꯥ ꯇꯔꯨꯛ ꯇꯔꯦꯠꯇꯤ ꯈꯪꯉꯦꯕ ꯑꯩꯅ ꯈꯪꯕꯗ
ꯏꯃ ꯃꯈꯨꯠꯇꯣ ꯑꯃꯇ ꯃꯣꯠꯕꯅꯦ ꯆꯥꯝꯊꯣꯛꯄꯤꯌꯣ ꯑꯗ ꯄꯩꯁꯥꯗꯤ ꯈꯨꯊꯤꯕꯒꯤ ꯄꯦꯃꯦꯟꯒꯤ ꯃꯑꯣꯡꯗꯤ ꯀꯃꯥꯏꯅ ꯇꯧꯒꯦ ꯃꯣꯏꯁꯦ
ꯑꯣꯟꯂꯥꯏꯟ ꯄꯦꯃꯦꯟ ꯃꯣꯏ ꯁꯤ ꯃꯦꯗꯥꯝ ꯀꯩꯅꯣ ꯉꯁꯥꯏꯒꯤꯖꯥ ꯁꯥꯔ ꯑꯃ ꯋꯥ ꯌꯥꯝ ꯉꯥꯡꯉꯦ ꯍꯥꯏꯕꯗꯣ ꯁꯗꯤ ꯏꯪꯀꯜꯗꯣ ꯁꯥ ꯑꯀꯜꯗꯣ ꯃꯥꯏ ꯅꯨꯄꯤ ꯃꯦꯗꯥꯝ ꯔ ꯕꯤꯖꯦ ꯃꯥꯏ ꯅꯝꯕꯔ ꯑꯩꯈꯣꯏꯗ ꯄꯤꯔꯛꯀꯅꯦꯕ ꯃꯥ ꯅꯪꯒꯤ ꯄꯦꯃꯦꯟ ꯃꯇꯝ ꯌ ꯄꯥꯟꯗꯅ ꯃꯣꯏ ꯔꯦꯠꯀꯤ ꯀꯩꯅꯣꯗꯒꯤ ꯏꯁꯇꯥꯐꯅꯅ ꯅꯪꯉꯣꯟꯗ ꯃꯦꯁꯦꯁ ꯇꯧꯔꯛꯀꯅꯤ ꯀꯣꯜ ꯂ ꯀꯅꯤꯕ
ꯑꯥ ꯑꯥ
ꯍꯥꯏꯗꯤ ꯀ꯭ꯂꯥꯁꯁꯦ ꯃꯈꯥ ꯀꯟꯇꯤꯅ꯭ꯌꯨ ꯇꯧꯕꯤꯈꯤꯗꯣꯏꯔꯥ ꯇꯣꯛꯑꯗꯕ꯭ꯔꯥ ꯑꯗꯣ ꯐꯤꯁ ꯍꯥꯏꯗꯤ ꯊꯥꯒꯤ ꯐꯤꯁ ꯃꯇꯝ ꯌꯧꯔꯦꯅ ꯑꯗꯨꯔꯤꯃꯥꯏꯅ ꯇꯧꯖꯔꯛꯄꯅꯤ ꯑ ꯅꯅꯨꯡꯥꯏ ꯇꯕ ꯀꯩ ꯀꯥꯂꯁ ꯑꯗꯨꯝ ꯍꯥꯏꯕꯤꯔꯛꯑꯣ ꯍꯥꯏꯔꯒ ꯃꯥ ꯑꯗꯨꯝ ꯀꯣꯜ ꯇꯧꯔꯛꯄ ꯅꯠꯇ꯭ꯔ ꯃꯦꯁꯦꯁ ꯂꯥꯛꯀꯅꯦꯕ ꯑꯗꯨꯏ ꯃꯇꯨꯡꯟꯅ ꯃ ꯇꯤꯒꯤ ꯖꯤꯄꯦ ꯅꯝꯕꯔꯗ ꯑꯩꯈꯣꯏꯅ ꯄꯩꯁꯥꯁꯦ ꯀꯥꯞꯁꯤꯟꯈ꯭ꯔꯅꯦꯕ
ꯎꯝ
ꯑꯗꯨꯗꯒ ꯀꯩꯅ ꯇꯧꯗꯦꯕ ꯑꯩꯈꯣꯏꯅ ꯀ꯭ꯂꯥꯁꯁꯦ ꯑꯃꯨꯛ ꯃꯈꯥ ꯃꯣꯏ ꯑꯗꯨꯝ
ꯑꯗꯣ ꯑꯩ ꯀꯩꯅꯣꯝꯇ ꯍꯥꯏꯒꯦꯅꯦ ꯑꯥ ꯍꯣꯏ ꯑꯗꯨ ꯅꯣꯏꯒꯤ ꯀꯩꯅꯣꯁꯦ ꯎꯝ ꯑꯩꯈꯣꯏꯒꯤ ꯖꯦꯔꯣ ꯂꯦꯚꯦꯜ ꯍꯥꯏꯒꯗ꯭ꯔꯥ ꯑꯔꯣꯏꯕ ꯂꯦꯚꯦꯜꯁꯤꯗ ꯇꯥꯛꯏꯁꯦ ꯑꯩꯈꯣꯏꯒꯤ ꯏꯪꯂꯤꯁꯁꯦ ꯁꯨꯛꯈꯪ ꯈꯪꯗꯕ ꯅꯧꯅ ꯔꯃꯒꯤ ꯀꯣꯟꯁꯦꯞ ꯁꯨꯡꯂꯩ ꯂꯩꯇꯕ ꯈꯪꯗꯕ ꯑꯁꯤꯁꯤꯒꯤ ꯑꯣꯏꯅ ꯖꯤꯦꯔꯣ ꯂꯦꯚꯦꯜꯗ ꯂꯩꯔꯥ
ꯍꯣꯏ ꯍꯣꯏ ꯍꯣꯏ ꯍꯣꯏ
ꯑꯗꯨꯒꯤ ꯂꯩꯕꯁꯦ ꯑꯗꯨꯒꯤ ꯂꯦꯚꯦꯜꯗꯨꯗ ꯂꯩꯕꯁꯦ ꯑꯗꯨꯝ ꯑꯗꯨꯒꯤ ꯔꯤꯄꯤꯠ ꯑꯗꯨꯝ ꯇꯧꯔ ꯇꯧꯔ ꯇꯥꯛꯑꯦꯗꯅ ꯖꯦꯔꯣ ꯏꯂꯚꯦꯟꯁꯤꯗꯒꯤ ꯈꯤꯇꯪ ꯑꯩ ꯖꯦꯔꯣ ꯏꯂꯦꯚꯦꯟꯁꯤ ꯌꯥꯎꯖꯔꯣꯏ ꯂꯦꯚꯦꯜ ꯋꯥꯟꯗ ꯌꯥꯎꯔꯒ ꯑꯗꯨꯝ ꯀ꯭ꯂꯥꯁ ꯌꯥꯎꯖꯔꯒꯦ ꯍꯥꯏꯔꯒꯁꯨ ꯀꯩꯒꯨꯝꯕ ꯑꯦ ꯑꯩꯅ ꯖꯦꯔꯣ ꯏꯂꯦꯚꯦꯟ ꯋꯥꯟ ꯁꯦ ꯌꯥꯎꯔꯨꯔꯒ ꯑꯁ ꯑꯩꯁꯦ ꯖꯤꯦꯔꯣ ꯂꯚꯦꯟꯂꯚꯦꯟ ꯋꯥꯟꯁꯤꯗ ꯃꯥꯁꯦ ꯀꯣꯛꯁꯤ ꯆꯥꯟꯅꯗ꯭ꯔꯦꯕ ꯉꯁꯥꯏꯒꯤ ꯈꯪꯕꯣꯏ ꯈꯪꯗꯕꯣꯏ ꯇꯧꯔꯒ ꯑꯩ ꯌꯥꯅꯤ ꯍꯥꯏꯗꯅ ꯆꯪꯉꯦ ꯈꯜꯂꯁꯦꯕ ꯋꯥꯟꯁꯤꯗ ꯑꯗꯨꯒ ꯑꯁ ꯋꯥꯟꯁꯦ ꯃꯥ ꯒ꯭ꯌꯥꯟ ꯇꯥ ꯉꯝꯗ꯭ꯔꯅꯤꯅ ꯑꯁ ꯑꯩ ꯖꯤꯔꯣꯗꯤ ꯑꯗꯨꯝ ꯌꯥꯎꯖꯒꯦ ꯌꯥꯌꯥꯒ ꯃꯥꯖꯦ ꯌꯖꯔꯗꯨ ꯀꯨꯝꯊꯔꯒ ꯑꯃꯨꯛ ꯑꯗꯨꯃꯥꯏꯅ ꯇꯝꯊꯕꯁꯦ ꯌꯥꯕ ꯕ
ꯌꯥꯏ ꯌꯥꯏ ꯑꯥ ꯂꯦꯚꯦꯜꯗꯣ ꯃꯥꯅ ꯀꯥꯈꯠꯂꯛꯄ ꯎꯝ ꯑꯩꯁꯤ ꯖꯤꯔꯣꯒ ꯋꯥꯟꯒꯅꯦ ꯕꯥ ꯋꯥꯟꯗ ꯂꯩꯔꯤꯅꯦꯕ ꯍꯧꯖꯤꯛꯁꯦ
ꯑꯥ
ꯑꯔꯒ ꯇꯨ ꯋꯥ ꯂꯦꯕ ꯄꯗꯩ
ꯀꯨꯏꯅ ꯃꯥꯟꯅꯕꯤ ꯅꯪ ꯕꯥꯂꯥꯔ ꯍꯥꯏꯕ꯭ꯔ ꯀꯩꯅꯣ ꯅꯪ
ꯑꯗꯨꯁꯨ ꯋꯥꯗ ꯂꯩꯌꯦ ꯃꯥ ꯀꯒꯤ ꯍꯧꯖꯤꯛ ꯀ꯭ꯂꯥꯁ ꯄꯨꯟꯗ꯭ꯔꯦ ꯃꯥ ꯑꯇꯣꯞ ꯄꯁ ꯀꯩꯅꯣꯗ ꯁꯦꯗꯨꯜ ꯍꯥꯏꯗꯤ ꯀ꯭ꯂꯥꯁ ꯇꯥꯏꯝꯗꯣ ꯃꯇꯝ ꯁꯦꯗꯨꯜ ꯑꯠꯊꯣꯛꯄ ꯌꯥꯎꯋꯦꯕ ꯃꯥꯗꯣ
ꯑꯣꯟꯂꯥꯏꯟꯁ ꯁꯦꯗꯨꯜ ꯃꯇꯝ ꯀꯌꯥ ꯀꯗꯥꯏ ꯀꯗꯥꯏ ꯀꯔꯝ ꯀꯥꯟ ꯀꯔꯝ ꯀꯥꯟ ꯄꯤꯒꯦ
ꯃꯥꯅ ꯑꯩꯈꯣꯏꯒꯤ ꯖꯦꯔꯣ ꯋꯥꯟꯒꯤ ꯂꯦꯚꯦꯜ ꯋꯥꯟꯒꯤꯁꯦ ꯁꯦꯗꯨꯜꯁ ꯦ ꯁꯚꯦꯟ ꯄꯤ ꯑꯦꯝꯗ ꯄꯤꯔꯦ ꯑꯗꯨꯒ ꯑꯩꯠ ꯐꯣꯔꯇꯤ ꯇꯨ ꯐꯥꯏꯚ ꯄꯤ ꯑꯦꯝꯗ ꯑꯃ ꯁꯨꯃꯥꯏꯅ ꯄꯤ
ꯑ ꯅꯤꯄꯥꯟꯒ ꯃꯤꯅꯤꯠ ꯅꯤꯐꯨ ꯃꯉꯥꯗꯕ
ꯑꯣꯖꯥ ꯑꯃꯈꯛꯇꯅꯤꯀꯣ ꯁꯤꯗ ꯋꯥꯟꯒꯤ ꯇꯥꯛꯀꯗꯕ ꯑꯗꯨꯒꯤ ꯑꯣꯖꯥꯗꯨꯅ ꯇꯧꯔꯛꯀꯗꯣꯏꯕ ꯑꯗꯣ ꯃꯣꯏ ꯀꯝꯕꯥꯏꯟ ꯑꯣꯏꯅ ꯇꯧꯕꯁꯨ ꯌꯥꯎꯋꯦꯕ ꯀꯝꯕꯥꯏꯟ ꯑꯣꯏꯅ ꯇꯧꯕꯁꯦ ꯧꯔꯛꯑꯦꯕ ꯀ꯭ꯂꯥꯁꯁꯦ ꯃꯔꯛ ꯃꯔꯛꯇ ꯍꯥꯏꯗꯤ ꯂꯦꯕꯦꯜ ꯃꯌꯥꯝꯁꯤꯒꯤ ꯄꯨꯟꯁꯤꯜꯂꯒꯅꯦ ꯀꯝꯕꯥꯏꯟ ꯀ꯭ꯂꯥꯁ ꯑꯅ
ꯑꯣ
ꯌꯥꯝ ꯂꯩꯕꯅꯤ ꯌꯥꯝ ꯂꯩꯕꯅꯤ ꯑꯣꯟ ꯕꯣꯔꯗꯤꯡ ꯀꯥꯏꯅ ꯃꯌꯥꯝ ꯂꯩꯕꯅꯤ ꯃꯣꯏꯒꯤ ꯀ꯭ꯂꯥꯁ ꯃꯈꯜ ꯃꯈꯜ ꯍꯥꯏꯗꯤ ꯇꯥꯛꯄꯒꯤ ꯃꯑꯣꯡꯗ ꯑꯗꯣ ꯃꯥꯟꯅꯗꯦꯕ ꯌꯥꯝꯅ
ꯑ ꯑꯥ ꯑꯥ
ꯑ ꯍꯤꯟꯗꯤꯁꯨ ꯂꯩꯕꯅꯤ ꯃꯣꯏꯒꯤ ꯍꯤꯟꯗꯤꯒꯤ ꯀ꯭ꯂꯥꯁꯁꯨ
ꯑꯗꯨꯅꯦ ꯑꯩꯁꯨ ꯑꯩꯅ ꯀꯩꯅꯣ ꯇꯧꯒꯦꯅꯦ ꯌꯥꯎꯅꯤꯡꯕ ꯑꯩꯁꯦꯀꯣ ꯑꯩ ꯇꯧꯔꯒꯩꯄ ꯆꯠꯊꯣꯛ ꯆꯁꯤꯟ ꯇꯧꯗꯦ ꯅꯨꯡꯗꯥꯡꯒꯨꯝꯕ ꯑ ꯂꯦꯕꯦꯜ ꯇꯨ ꯍꯥꯏꯁꯦ ꯑꯩꯅ ꯅꯦꯝ ꯃꯣꯏ ꯇꯥꯏꯕ ꯈ ꯇꯥꯛꯇꯣ ꯃꯣꯏꯅ ꯇꯥꯛꯏꯕ ꯈꯣꯇꯥꯅꯤ ꯃꯣꯏꯒꯤ ꯑꯣꯖꯥ ꯁꯤꯡꯗ ꯂꯩꯕ ꯅꯣꯂꯦꯖꯇꯣ ꯑꯗꯨꯅ ꯀꯌꯥꯝ ꯍꯦꯟꯅ ꯃꯣꯏ ꯑꯍꯦꯟꯕ ꯑꯦꯛꯁꯦꯁ ꯑꯃ ꯑꯩꯅ ꯈꯪꯅꯤꯡꯕ ꯖꯒꯥ ꯄꯣꯏꯟꯗ ꯍꯦꯟꯖꯟꯅ ꯃꯣꯏꯅ ꯇꯥꯛꯂꯛꯄ ꯍꯥꯏꯕꯗ ꯑꯣꯖꯥ ꯑꯃ ꯉꯝꯃꯗꯤ ꯃꯥꯟꯗꯦꯗꯅ ꯑꯥ ꯑꯗꯨꯒꯤ ꯑꯩꯅ ꯈꯤꯇꯪ ꯅꯣꯂꯦꯖ ꯑꯩꯅ ꯄꯣꯏꯟ ꯇꯁ ꯇꯧꯍꯧꯗꯕ ꯄꯣꯠ ꯖꯒꯥ ꯌꯥꯎꯔꯒꯁꯨ ꯑꯗꯨꯗ ꯁꯨꯝ ꯌꯥꯎꯅꯤꯡꯕ ꯑꯁ ꯏꯃꯥꯟꯕꯤꯁꯨꯦ ꯑꯃꯨꯛꯁꯨ ꯐꯣꯟ ꯇꯧꯁꯜꯂꯛꯑꯦꯅꯦ ꯇꯧꯔꯤꯁꯦ ꯑꯩ ꯑꯃꯨꯛ ꯑꯩ ꯑꯃꯨꯛ ꯇꯧꯔꯛꯀꯦ ꯑ ꯀꯔꯤꯅꯣ ꯃꯥ ꯋꯥꯔꯤ ꯀꯔꯤ ꯀꯔꯤꯅꯣ ꯑꯃꯨꯛ ꯇꯧꯔꯛꯀꯦ ꯀꯣ ꯎꯝ ꯊꯕꯗ ꯎꯝ